ꯍꯥꯎ ꯇꯔꯕꯣ
ꯇꯔꯦ ꯑꯩꯅ ꯑꯃꯨꯛ ꯈꯜꯂꯤꯁꯤꯅ ꯎꯝ ꯃꯤꯅꯤꯠꯇꯣ ꯍꯟꯗꯛꯀꯤꯗꯣꯏꯁꯦ ꯃꯤꯅꯤꯠ ꯇꯔꯥꯅꯤꯊꯣꯏꯃꯨꯛ ꯇꯧꯋꯦ ꯍꯥꯏꯕꯅꯦꯕꯀꯣ ꯑꯗꯨꯗꯤ ꯃꯤꯅꯠ ꯇꯔꯥꯅꯤꯊꯣꯏ ꯁꯨꯗ꯭ꯔꯤꯕ ꯃꯌꯥꯝ ꯑꯃꯨꯛ ꯈꯟꯕ
ꯃꯣꯏꯗꯣ ꯎꯝ ꯃ ꯑꯩꯈꯣꯏ ꯃꯥꯒꯤ ꯐꯣꯟꯒꯤ ꯃꯇꯨꯡ ꯏꯟꯅꯗꯤ ꯃꯣꯏꯗꯣ ꯃꯤꯅꯤꯠ ꯇꯔꯥ ꯇꯔꯥ ꯑꯗꯨꯒ ꯑꯃ ꯀꯩꯅꯣꯗꯨꯗꯤ ꯃꯣꯏꯗꯤ ꯀꯨꯟ ꯈꯛꯇꯪ ꯁꯥꯟꯅꯧ ꯍꯥꯏꯒꯨꯝ ꯑꯃ ꯍꯥꯏꯕ ꯃꯥꯜꯂꯦ ꯇꯔꯥꯅꯤꯊꯣꯏꯒꯤ ꯗꯨꯗꯤ ꯑꯥ ꯑꯗꯨꯒ ꯃꯒꯤꯗꯤ ꯀꯨꯟꯊꯔ ꯁꯟꯅꯧꯅ ꯑꯗꯨꯝ ꯍꯥꯏꯌꯦ ꯍꯥꯏꯌꯦ ꯑꯗꯨꯗꯨꯅ ꯇꯔꯥ ꯇꯔꯥꯒꯤ ꯃꯤ ꯀꯨꯟꯊ꯭ꯔꯥ ꯑ ꯃꯤ ꯀꯩꯅꯣꯗꯣ ꯇꯣ ꯇꯥꯛꯁ ꯀꯨꯟꯊ꯭ꯔꯥꯗꯣ ꯑꯗꯨ ꯍꯥꯏꯌꯦ
ꯑꯣ ꯑꯗꯨ ꯑꯣꯏꯔꯝ ꯃꯅꯤ ꯅꯍꯥꯟꯗꯣ ꯏꯃꯥꯟꯅꯕꯤ ꯑꯣ ꯏꯆꯦ ꯍꯥꯏꯔꯛꯑꯣ ꯑꯣ ꯅꯁꯥ ꯏꯟ ꯌꯥꯅꯤ ꯁꯣꯝ ꯅꯥꯀꯟꯗ ꯏꯃꯥꯟꯅꯕꯤ ꯑꯃ ꯂꯩꯕ ꯃꯣꯏꯁꯨ ꯍꯧꯖꯤꯛ ꯀꯟꯅ ꯇꯧꯔꯤꯌꯦꯕꯀꯣ ꯃꯥꯁꯨ ꯅꯍꯥꯟ ꯇꯧꯔꯛꯄ ꯃꯣꯏꯁꯨ ꯍꯟꯗꯛ ꯃꯦꯅꯤꯡꯉꯥꯏ ꯑꯝꯇ ꯊꯣꯛꯂꯛꯇ꯭ꯔꯦ ꯑꯗꯨꯗꯨꯒ ꯃꯤꯅꯤꯠ ꯇꯔꯥꯅꯤꯊꯣꯏ ꯁꯥꯟꯅꯕ ꯑꯗꯨꯒ ꯍꯦꯛ ꯂꯣꯏꯕ ꯃꯣꯏ ꯃꯁꯥ ꯃꯊꯟꯗ ꯑꯗꯨꯝ ꯀꯛꯆꯔꯒ ꯑꯥ ꯑꯗꯨꯝ ꯃꯦꯟꯕꯝ ꯀꯩꯀꯥ ꯑꯝꯇ ꯊꯣꯛꯂꯛꯇꯔꯒ ꯊꯣꯛꯂꯛꯇꯕꯗꯣ ꯑꯗꯨꯃꯥꯏꯅ ꯇꯧꯋꯦ ꯈꯣꯠꯂꯦꯅ ꯃꯥꯅ ꯍꯥꯏꯔꯛꯄ
ꯎꯝ ꯃꯁꯥ ꯃꯊꯟꯗ ꯀꯛꯆꯩ ꯍꯥꯏꯁꯦ ꯃꯤꯅꯤꯠꯇꯨ ꯁꯨꯔ ꯃꯁꯥ
ꯑꯥ ꯍꯣꯏ ꯑꯗꯨꯃꯥꯏꯅ ꯀꯛꯈꯤ ꯃꯁꯥ ꯃꯊꯟꯇ ꯑꯗꯨꯗꯤ ꯑꯣ ꯑꯗꯨꯗꯤ ꯑꯗꯨꯗꯤꯁꯦ ꯑꯩꯈꯣꯏ ꯍꯥꯟꯅꯒꯤ ꯑꯣꯏꯔꯝꯅꯤ ꯍꯥꯟꯅꯒꯤ ꯑꯩꯈꯣꯏꯒꯤ ꯇꯧꯈꯤꯕꯗꯣ ꯑꯗꯨꯗꯨꯒꯤ
ꯁꯨꯃꯣꯂꯥ ꯅꯁꯨ ꯉꯔꯥꯡ ꯑꯗꯨꯃꯥꯏ ꯍꯥꯏꯕ ꯅꯪꯒꯤ ꯇꯣ ꯃꯤ ꯑꯗꯨ ꯑꯗꯨ ꯇꯧꯋꯦ ꯑꯗꯨ ꯇꯧꯋꯦ ꯍꯥꯏꯕꯗꯤ ꯃꯥꯒꯤꯁꯤꯁꯨ ꯑꯩꯈꯣꯏ ꯃꯦꯟꯕ ꯑꯗꯨꯃꯥꯏꯅ ꯊꯣꯛꯈꯤꯗ꯭ꯔꯦꯕ ꯍꯧꯖꯤꯛ ꯑꯩꯈꯣꯏꯗꯤ ꯅꯍꯥꯟꯋꯥꯏ ꯃꯦꯜꯂ ꯊꯣꯛꯏꯗꯅ ꯌꯥꯝꯅ ꯑꯩꯅ ꯑꯗꯨ ꯅꯍꯥꯟ ꯎꯝ ꯏꯁꯀ꯭ꯔꯤꯟ ꯁꯣꯠꯀ ꯂꯧꯗꯅ ꯋꯥ ꯉꯥꯡꯕ ꯂꯣꯏꯔꯒ ꯁꯤ ꯃꯌꯥꯝꯁꯦ ꯊꯣꯛꯂꯛꯀꯅꯤ ꯁꯤ ꯃꯌꯥꯝꯁꯦ ꯃꯦꯜꯂꯨ ꯀꯥꯏꯅ ꯂꯣꯏ ꯊꯥꯕꯅꯦꯕ ꯑꯗꯨꯒ ꯃꯣꯏꯒꯤꯅ ꯑꯝꯇ ꯃꯦꯟꯐꯝ ꯊꯣꯛ ꯑꯝꯗ꯭ꯔꯦꯕ ꯃꯊꯟꯇ ꯃꯇꯝ ꯁꯠ ꯁꯠ ꯄꯤꯊꯣꯛꯄꯤꯔ ꯂꯣꯏꯁꯤꯟꯕꯤꯗꯣ
ꯍꯣꯏ ꯍꯣꯏ ꯑꯗꯨꯃꯥꯏꯅ ꯇꯧꯋꯤ ꯍꯥꯏ
ꯑꯗꯨꯃꯥꯏꯅ ꯇꯧ ꯂꯩꯔꯝꯃꯤ ꯑꯗꯨ ꯗꯨꯒꯤ ꯏꯆꯦ ꯁꯣꯃꯣꯂꯥꯅ ꯍꯥꯏꯔꯛꯄꯗꯒꯤ ꯑꯩꯁꯨ ꯃꯉꯣꯟꯗ ꯄꯥꯈꯠꯇꯅ ꯅꯪꯒꯤꯗꯣ ꯁꯣꯏ ꯁꯣꯏꯔꯝꯗꯧ ꯃꯥꯜꯂꯤ ꯃꯤ ꯁꯨꯃꯥꯏ ꯍꯥꯏꯅꯩꯅ ꯇꯕꯨ ꯀꯥꯟꯗ ꯃꯥꯥꯏꯁꯨꯨꯃꯥꯏ ꯊꯣꯛꯈꯤ ꯀꯨꯟꯊ꯭ꯔꯥ ꯍꯥꯏ ꯂꯨꯇꯧꯅꯦ ꯇꯧ ꯂꯩꯔꯝꯃꯤ ꯑꯗꯨꯗꯒꯤ ꯑꯩꯅ ꯑꯗꯨꯗꯤ ꯆꯨꯝꯃꯝꯃꯅꯤ ꯑꯗꯨꯃꯥꯏꯅ ꯍꯥꯏꯔꯕꯅꯤꯅ ꯃꯣꯏꯒꯤꯗꯤ ꯀꯨꯟ ꯈꯛꯇꯅꯤ ꯑꯇꯣꯞꯄ ꯑꯉꯥꯡ ꯑꯃꯗꯅ ꯑꯃꯨꯛ ꯑꯩꯈꯣꯏ ꯏꯅꯥꯎꯄꯤ ꯑꯃꯁꯨ ꯂꯩꯔꯤꯕ ꯃꯥꯗꯤ ꯁꯥꯟꯅꯗ꯭ꯔꯦ ꯁꯥꯟꯅꯕꯗꯣ ꯐꯔꯛ ꯇꯥꯅꯦꯅ ꯀꯔꯥꯥꯒꯤꯗꯨꯝ ꯎꯝ ꯁꯦꯀꯦꯟꯗꯔꯤ ꯍꯥꯏꯕꯗꯤ ꯎ ꯈꯪꯅꯕꯁꯨ ꯂꯩꯇꯦꯗꯅ
ꯎꯝ ꯑꯗꯨꯑꯣꯏꯁꯦ ꯏꯆꯦꯅ ꯂꯩꯔꯤꯀꯥꯟꯗ ꯁꯥꯟꯅꯕꯗꯤ
ꯑꯁꯁꯨ ꯈꯪꯅ ꯃꯥꯗꯤ ꯌꯨꯝ ꯄꯥꯟꯈ꯭ꯔꯅꯤꯅ ꯑꯩꯅ ꯃꯣꯏꯗ ꯆꯠꯂ ꯁꯥꯟꯅꯕꯗꯣ ꯑꯗꯨꯗ ꯕꯤꯔꯥ ꯀꯥꯏꯗꯅ ꯊꯣꯏꯅꯁꯨ ꯌꯥ ꯆꯠꯇꯕꯅ ꯑꯗꯨ ꯎꯝ ꯁꯤꯗꯤ ꯌꯨꯝꯗ ꯂꯩꯕꯒꯤ ꯑꯩꯅ
ꯎꯝ ꯍꯣꯏ ꯑꯗꯨꯏꯁꯦꯕꯥꯄꯁꯥ ꯉꯥ ꯄꯩꯁꯥ ꯁꯪꯉꯛꯄ꯭ꯔꯣ ꯈꯔ
ꯑꯥ
ꯎꯝ
ꯁꯦꯀꯦꯟꯗꯔꯤ ꯑꯣꯏꯕꯒꯤ ꯄꯩꯁꯥ ꯈꯔ ꯈ ꯆꯪꯉꯤ ꯅꯪ ꯑꯗꯨꯒ ꯍꯟꯗꯛꯀꯤ ꯑꯃ ꯆꯪꯉꯛꯄꯗꯨꯗꯤ ꯀꯌꯥꯝ ꯆꯪꯅꯔꯛꯏꯦ
ꯑꯩ ꯍꯟꯗꯛꯀꯤꯁꯦ ꯂꯨꯄꯥ ꯆꯥꯃꯔꯤꯒ ꯌꯥꯡꯈꯩꯒ ꯍꯨꯝꯗꯣꯏ ꯆꯪꯉꯛꯑꯦ
ꯀꯩꯒꯤꯅꯣ ꯅꯣꯏꯗꯤ ꯃꯌꯥꯝ ꯆꯪꯉꯛꯏ ꯑꯩ ꯈꯛꯇ ꯉꯥꯏꯔꯦꯅꯦ ꯑꯗꯨꯗꯤ ꯁꯣꯃꯣꯂꯥꯁꯨ
ꯂꯨꯄꯥ ꯀꯩꯅꯣ ꯆꯪꯉꯦ ꯍꯥꯏꯗꯅꯦ ꯂꯨꯄꯥ ꯆꯍꯨꯝꯒ ꯀꯌꯥꯅꯣꯃ
ꯆꯠꯂꯣꯍꯦ ꯆꯅꯤꯒ ꯇꯔꯥꯇꯔꯦꯠ ꯍꯥꯏꯔꯒ
ꯆꯅꯤ ꯇꯔꯥ ꯇꯦꯠꯂꯥ
ꯍꯣꯏ ꯏꯆꯦ ꯁꯣꯃꯣꯂꯥꯁꯨ ꯆꯥꯝꯉꯥ ꯍꯥꯏꯕ꯭ꯔꯥ ꯀꯩꯅꯣꯝ ꯆꯣꯡꯉꯦ ꯍꯥꯏꯒꯨꯝꯕ
ꯑꯥ ꯍꯣꯏ ꯆꯦ ꯁꯣꯃꯣꯂꯥ ꯆꯧꯉꯥ ꯆꯪꯉꯦ ꯍꯥꯏꯔꯗꯤꯅꯦ ꯂꯩꯃꯒꯤꯅ ꯆꯥꯝꯃꯔꯤꯒ ꯀꯨꯟꯊ꯭ꯔꯥꯒ ꯍꯨꯝꯗꯣꯏꯔ ꯀꯌꯥ ꯆꯪꯉꯛꯑꯦ ꯑꯗꯨꯒ ꯑꯩꯈꯣꯏ ꯏꯅꯥꯎꯄꯤꯒꯤꯅ ꯃꯥ ꯆꯍꯨꯝꯒ ꯆꯍꯨꯝꯒ ꯀꯌꯥꯅꯣꯝ ꯆꯪꯉꯦ ꯃꯥꯒꯤ
ꯎꯝ ꯀꯩꯒꯤꯅꯣ ꯑꯩꯅ ꯃꯌꯥꯝꯗ ꯍꯦꯟꯅ ꯂꯩ ꯕ
ꯑꯗꯨꯝ ꯏꯆꯦ ꯗꯨꯝ ꯃꯆꯤꯠ ꯃꯆꯤꯠ ꯇꯣꯏꯔꯝꯅꯤ ꯑꯗꯨꯏꯁꯨ ꯎꯝ ꯍꯣꯏ ꯑꯗꯨ ꯏꯆꯦ ꯄꯨꯟ ꯄꯨꯨꯟꯅ ꯆꯪꯉꯛꯈꯤꯕꯅ ꯐꯕꯅꯦ ꯃꯆꯤꯠ ꯃꯆꯤꯠꯁꯤꯅ ꯑꯩ ꯇꯜꯂꯦ ꯍꯥꯏꯕ ꯄꯥꯝꯖꯗꯦ
ꯄꯨꯨꯟ ꯄꯨꯟ ꯈꯔꯒ ꯊꯥꯆꯜꯂꯑꯗꯤ ꯐꯗꯧꯅꯤ ꯅꯨꯡꯉꯥꯏꯐꯝ ꯈꯪꯗꯦꯕ
ꯅꯨꯡꯉꯥꯏꯐꯝ ꯈꯪꯗꯦ ꯃꯥꯅꯤ ꯂꯨꯄꯥ ꯆꯥꯝꯃ ꯆꯪꯉꯛꯄꯗ ꯂꯨꯄꯥ ꯆꯅꯤ ꯆꯪꯉꯛꯄꯗꯨꯅꯗꯤ ꯀꯩꯗꯧꯔꯨꯅꯤ ꯂꯨꯄꯥ ꯆꯧꯉꯥ ꯑꯃ ꯆꯪꯉ ꯇꯥꯔꯗꯤ ꯁꯦꯟꯐꯝ ꯑꯃ ꯈꯪꯉꯀꯥꯟꯗ ꯀꯩꯅꯣꯝꯃ ꯀꯩꯅꯣꯝꯃ ꯑꯗꯨꯝ ꯇꯧꯍꯧꯕ ꯌꯥꯏꯗꯅ
ꯎꯝ ꯌꯥꯏ ꯎꯝ ꯑ ꯑꯩ ꯅꯣꯏꯅ ꯆꯪꯉꯛꯄ ꯕꯦꯔꯥ ꯌꯥꯝ ꯀꯥꯏ ꯇꯜꯂꯤꯁꯦ ꯑꯗꯨꯅꯤ ꯂꯨꯄꯥ ꯅꯍꯥꯟꯗꯒꯤ ꯆꯪꯉꯏꯁꯦ ꯆꯥꯝꯅꯦꯕ ꯅꯤꯐꯨ ꯆꯥꯝꯃꯧꯗ꯭ꯔꯥ ꯆꯅꯤ ꯇꯔꯥꯇꯔꯦꯠ ꯑꯍꯥꯟꯕꯩꯗꯨꯕꯨꯗꯤ ꯌꯥꯝ ꯑꯍꯥꯟꯕ ꯌꯥꯝꯒꯦ ꯍꯥꯏꯗꯨꯁꯨ ꯅꯣꯏꯗꯤ ꯂꯤꯁꯤꯡ ꯑꯅꯤ ꯌꯧ ꯌꯥꯎꯅꯤ ꯑꯃ ꯆꯃꯥꯄꯟ ꯍꯥꯏꯅꯩꯗꯅ
ꯎꯝ ꯑꯃ ꯎꯝ ꯑꯩꯈꯣꯏꯅ ꯅꯥꯎꯆꯥꯗꯤ ꯑꯅꯤꯒ ꯆꯥꯝꯃꯔ ꯀꯌꯥꯃꯨꯛ ꯑꯣꯏꯒꯦ ꯀ
ꯑꯗꯨꯅꯦ ꯅꯣꯏ ꯑꯗꯨꯃꯥꯏꯅ ꯆꯪꯉꯦ ꯑꯗꯨꯒ ꯑꯩ ꯑꯗꯨꯝ ꯑꯩꯅ ꯇꯥ ꯇꯥ ꯂꯩꯕ ꯍꯣ
ꯎꯝ ꯑꯗꯨꯝ ꯆꯪ ꯆꯪꯕꯨꯗꯤ ꯆꯪꯉꯛꯈꯤꯅꯦꯕꯀꯣ ꯑꯗꯨ ꯑꯣꯏꯇꯥꯔꯗꯤ ꯁꯨꯝ ꯅꯨꯡꯉꯥꯏꯇꯅ ꯑꯩꯒꯥ ꯔꯤꯂꯤ ꯂꯩꯃꯒꯁꯨ ꯃꯥꯅ ꯍꯦꯂꯦꯕ ꯄꯩꯁꯥ ꯆꯪꯉꯛꯄ
ꯎꯝ
ꯑꯗꯨꯒ ꯑꯩꯈꯣꯏ ꯃꯌꯥꯝꯗꯒꯤꯗꯒꯤ ꯆꯦ ꯁꯣꯃꯂꯥꯗꯤ ꯃꯥꯒꯤ ꯑꯃꯒꯤꯗꯤ ꯍꯟꯗꯛꯇꯤ ꯆꯪꯉꯛꯇ꯭ꯔꯦ ꯍꯥꯏꯕꯅꯤ ꯂꯨꯄꯥ ꯂꯤꯁꯤꯡ ꯃꯔꯤꯒ ꯀꯌꯥꯃꯣꯛ ꯁꯨꯔꯕꯅꯤ ꯃꯔꯤ ꯁꯨꯔꯕ ꯃꯥꯜꯂꯦ ꯑꯩꯈꯣꯏꯒꯤꯅ ꯑꯃꯨꯛ ꯑꯍꯨꯝꯒ ꯑꯍꯨꯝꯒ ꯀꯌꯥꯟꯣꯝ ꯑꯃ ꯁꯨꯔꯦ ꯑꯩꯈꯣꯏꯒꯤꯅ ꯑꯍꯨꯝꯗꯤ ꯍꯦꯜꯂꯝꯃꯅꯤ
ꯑꯁ ꯅꯣꯏ ꯑꯗꯨꯗꯤ ꯎꯝ ꯐꯥꯥꯁꯀꯤ ꯑꯩꯈꯣꯏ ꯄꯨꯟꯅ ꯉꯥꯡꯕꯒꯤꯗꯤ ꯁꯨꯔꯦꯀꯣ ꯅꯣꯏꯗꯤ ꯃꯌꯥꯝ ꯌꯥꯝꯃꯦ ꯀꯣ ꯁꯦꯀꯦꯟꯗꯔꯤ ꯉꯥꯡꯕ ꯀꯥꯡꯕꯨ ꯈꯛꯀꯤ ꯉꯥꯏꯔꯦ ꯑꯩꯒꯤꯗꯤ ꯑꯅꯤꯈꯛ ꯎꯝ ꯑꯩ ꯁꯦꯀꯦꯟꯗꯔꯤꯒꯤ ꯈꯔ ꯋꯥꯊꯣꯛ ꯋꯥꯁꯤꯟ ꯇꯧꯗꯣꯏ ꯃꯥ ꯉꯥꯏꯔꯦ
ꯁꯤꯗꯒꯤ ꯈꯔ ꯋꯥꯊꯣꯛ ꯋꯥꯥꯁꯤꯟ ꯇꯧꯔꯒ ꯂꯣꯏꯔꯦ
ꯎꯝ ꯑꯩꯒꯤꯗꯤ ꯐꯥꯁꯕꯨꯛ ꯑꯝꯇ ꯁꯨꯗ꯭ꯔꯤꯅꯤ ꯂꯤꯁꯤꯡ ꯑꯅꯤ ꯀꯨꯟ ꯃꯉꯥ ꯍꯥꯏꯕ ꯂꯤꯁꯤꯡ ꯑꯅꯤꯒ ꯍꯣꯏ ꯑꯗꯨꯃꯥꯏ ꯈꯛꯇ ꯈꯛꯇ ꯍꯦꯟꯗꯣꯛ ꯍꯦꯟꯖꯤꯟ ꯂꯤꯁꯤꯡ ꯑꯍꯨꯝꯅꯦ ꯍꯥꯏꯗꯥꯏꯅꯦ ꯑꯩꯈꯣꯏ ꯐꯪꯗꯧꯁꯦ
ꯑꯧ ꯏꯆꯦ
ꯑꯗꯨ ꯀꯩꯒꯤꯅꯣ ꯃꯣꯏꯗꯤ ꯑꯝꯇ ꯈꯪꯗ꯭ꯔꯦ ꯎꯝ
꯭ꯗꯔꯤꯒ ꯑꯗꯨꯒ ꯄꯥꯔꯒ ꯄꯨꯂꯞꯅ ꯂꯨꯄꯥ ꯂꯤꯁꯤꯡ ꯃꯉꯥꯒ ꯆꯥꯃꯔꯤꯔ ꯀꯩꯅꯣꯝ ꯇꯥꯒꯤ
ꯅꯪ ꯅꯣꯏꯅ ꯅꯣꯏꯅ ꯉꯥꯡꯕꯒꯤ ꯃꯇꯨꯡ ꯏꯟꯅꯔꯣ
ꯑꯥ ꯑꯩꯈꯣꯏꯅ ꯍꯥꯏꯗꯤ ꯑꯩꯅ ꯆꯦ ꯁꯣꯃꯣꯂꯥ ꯇꯧꯔꯀꯥꯟꯗ ꯃꯥꯅꯁꯨ ꯇꯧꯔꯣ ꯑꯩꯉꯣꯟꯗꯁꯨ ꯇꯧꯔꯣ ꯑꯩꯈꯣꯏ ꯑꯗꯨꯝ ꯑꯣꯏꯅꯩꯗꯅ
ꯎꯝ
ꯑꯗꯨꯗꯨꯒꯤ ꯑꯗꯨ ꯑꯩꯈꯣꯏꯅꯗꯤ ꯈꯔ ꯈꯪꯗꯦꯅꯦ ꯑꯗꯨꯗꯤ ꯑꯩꯈꯣꯏꯗꯣ ꯅꯍꯥꯟ ꯄꯥꯕ ꯀꯥꯟꯗ ꯉꯁꯥꯏ ꯑꯩꯒꯤ ꯑꯩꯅ ꯑꯩꯅ ꯀꯣꯜ ꯃꯤ ꯀꯨꯟꯊ꯭ꯔꯥ ꯇꯧꯕ ꯃꯇꯝ ꯃꯇꯝꯗ ꯑꯗꯨꯝ ꯃꯤꯅꯁꯨ ꯑꯩꯉꯣꯟꯗ ꯀꯣꯜ ꯀꯨꯟꯊ꯭ꯔꯥ ꯇꯧꯔꯛꯇꯨ ꯅꯠꯇ꯭ꯔꯅꯦ ꯀꯣꯜ ꯀꯨꯟꯊ꯭ꯔꯥ ꯍꯥꯏꯕꯗꯤ ꯈꯔ ꯇꯧꯔꯛꯄꯅꯤꯅ ꯀꯨꯟ ꯀꯨꯟꯊ꯭ꯔꯥ ꯁꯨꯅꯕ ꯇꯧꯔꯛꯏ ꯅꯦꯕ ꯃꯤꯉꯩꯗꯨꯅ ꯀꯩꯅꯣ ꯂꯩꯃ ꯑꯗꯨ ꯐꯣꯟ ꯃꯉꯥꯗꯒꯤ ꯇꯧꯔꯛꯄꯅꯤꯅ ꯑꯗꯨꯃꯥꯏꯅ ꯑꯥꯏ ꯇꯤ ꯑꯥꯏ ꯇꯤꯒ ꯂꯨꯄꯥ ꯍꯟꯗ꯭ꯔꯦꯗ ꯍꯟꯗ꯭ꯔꯦꯗꯀ ꯇꯧꯔ ꯄꯥꯔ ꯌꯦꯡꯈꯤꯕꯅꯦꯕꯀꯣ ꯑꯩꯈꯣꯏꯅ ꯃꯉꯥꯒ ꯆꯥꯃꯔꯤꯗꯔ ꯀꯌꯥꯅꯣꯝ ꯇꯥꯈꯤꯕꯅꯤꯅꯦ
ꯎꯝ ꯑꯗꯨꯕꯨꯗꯤ ꯅꯣꯏꯗꯤ ꯍꯣꯏ ꯈꯔꯕꯨꯗꯤ ꯌꯥꯝꯃꯝꯃꯅꯤ ꯑꯩꯒ ꯌꯦꯡꯅꯕꯗꯗꯤ ꯑꯩꯗꯤ ꯆꯦ ꯁꯣꯃꯣꯂꯥꯒꯤ ꯀꯣꯜ ꯑꯅꯤ ꯐꯣꯟ ꯑꯅꯤꯗꯣ ꯑꯗꯨ ꯈꯛꯇꯅꯤ ꯅꯣꯏꯒ ꯑꯝꯇ ꯁꯥꯟꯅꯗꯦꯗꯅ ꯑꯗꯨ ꯍꯥꯏꯒ ꯅꯣꯏꯒꯤ ꯐꯣꯟꯒꯤ ꯑꯃ ꯅꯣꯏꯅ ꯇꯧꯕ ꯇꯥꯛꯁ ꯃꯁꯤꯡ ꯀꯌꯥ ꯊꯣꯛꯀꯦ
ꯑꯩ ꯊꯥꯔꯇꯤ ꯁꯕꯦꯟ ꯊꯣꯛꯏ ꯏꯆꯦ
ꯊꯔꯇꯤ ꯁꯕꯦꯟ ꯑꯩꯒꯤ ꯊꯥꯔꯇꯤ ꯐꯣꯔ ꯊꯣꯛꯑꯦ ꯊꯥꯔꯇꯤ ꯐꯣꯔ ꯑꯗꯨꯕꯨꯗꯤ ꯑꯩꯅ ꯍꯟꯊꯔꯅꯤ ꯃꯔꯝꯗꯤ ꯑꯩꯗꯤ ꯆꯦꯁꯣꯂꯥꯒꯤ ꯑꯅꯤ ꯈꯛꯇ ꯇꯁꯨ ꯑꯣꯏꯔꯦꯗꯅ
ꯑꯥ ꯍꯣꯏ ꯑꯗꯨꯕꯨꯗꯤꯗꯨ ꯀꯩꯅꯣꯒꯤꯁꯨ ꯔꯦꯅꯨ ꯂꯩꯃꯒꯤꯁꯨ ꯊꯥꯔꯇꯤ ꯐꯣꯔ ꯍꯥꯏꯕ ꯀꯌꯥ ꯅꯣꯝ ꯊꯣꯛꯑꯦ ꯍꯥꯏꯕꯅꯦꯕ ꯆꯦꯁꯣꯂꯥꯒꯤꯅ ꯊꯥꯔꯇꯤ ꯁꯤꯛꯁ ꯍꯥꯏꯕ꯭ꯔꯥ ꯀꯌꯥꯝ ꯊꯣꯛꯑꯦ ꯍꯥꯏꯕꯅꯤ
ꯎꯝ ꯑꯗꯨ ꯄꯩꯁꯥꯗꯤ ꯍꯥꯏꯔꯛꯑꯣ
ꯑꯩꯈꯣꯏꯅꯥꯡ ꯄꯥꯒꯅꯦ ꯑꯩ ꯐꯣꯟꯁꯦ ꯇꯪꯉꯅꯦ ꯇꯔꯥꯔꯛꯅꯦ
ꯑ ꯌꯥꯏ ꯌꯥꯏ ꯀꯩꯁꯨ ꯀꯥꯏꯗꯦ
ꯁꯟꯅꯕꯣ ꯏꯆꯦ
ꯑꯗꯨ ꯀꯩꯁꯨ ꯀꯥꯏꯔꯣꯏꯗꯕ ꯑꯣꯖꯥꯠꯔ
ꯈꯪꯗꯦ ꯇꯔꯥꯁꯨ ꯑꯥꯎ ꯑ ꯑꯗꯨꯗꯨꯒꯅꯦ ꯈꯪꯗꯦ ꯃꯥ ꯑꯗꯨꯒꯤ ꯌꯥꯗ꯭ꯔꯤꯁꯦ ꯑꯩ ꯑꯃꯝꯇ ꯍꯪꯒꯦ ꯇꯧꯕꯅꯦ ꯇꯔꯥꯔ ꯁꯥꯟꯅꯔꯦ ꯑꯗꯨꯒ ꯅꯥꯎ ꯑꯩꯈꯣꯏ ꯏꯅꯥꯎꯄꯤꯗ ꯇꯔꯥꯔꯛꯑꯒ ꯑꯗꯨꯒ ꯃꯥꯏ ꯈꯔꯗꯪ ꯉꯥꯏꯕꯗꯨꯅ ꯉꯔꯥꯡ ꯔꯦꯅꯨꯗ ꯑꯅꯤꯔꯛ ꯀꯩꯅꯣ ꯁꯥꯟꯅꯔꯦ ꯉꯁꯤꯁꯦ ꯁ ꯁꯣꯃꯣꯂꯥꯒ ꯁꯥꯟꯅꯔꯦ ꯑꯃ
ꯎꯝ
ꯑꯩꯈꯣꯏ ꯑꯃꯁꯦ ꯁꯨꯝ ꯃꯥꯏ ꯐꯣꯟꯜ ꯑꯃꯗꯨꯒ ꯑꯝꯇ ꯁꯥꯟꯅꯔꯒ ꯃꯥꯏꯒ ꯑꯝꯇ ꯂꯣꯏꯁꯟꯍꯟꯒꯦ ꯇꯧꯕꯅꯦ
ꯑꯥ ꯑꯥ ꯑꯗꯨꯅꯦ ꯑꯩ ꯁꯣꯝꯗ ꯑꯩꯅꯦꯀꯣ ꯁꯤꯒꯤ ꯉꯥꯥꯡꯒꯤ ꯐꯣꯟꯁꯦ ꯍꯥꯏꯕꯗꯤ ꯅꯣꯏꯁꯨ ꯊꯕꯛ ꯍꯧꯖꯤ ꯍꯧꯖꯤꯛꯇꯤ ꯑꯦꯛꯖꯥ ꯃꯌꯥꯝꯁꯨ ꯑꯣꯏꯔꯦꯗꯅꯦ ꯑꯈꯣꯏ ꯃꯥꯃꯥ ꯁꯨ ꯃꯁꯥ ꯉꯝꯗꯦꯗꯅ
ꯎꯝ ꯀꯩꯁꯨ ꯀꯥꯏꯗꯦꯗ ꯑꯗꯨꯕꯨꯗ
ꯑꯗꯨꯗꯨꯒꯤ ꯀꯩꯅꯣ ꯇꯧꯕꯒꯤ ꯑꯩꯁꯦ ꯑꯃ ꯑꯉꯥꯡ ꯑꯃ ꯑꯩꯈꯣꯏ ꯏꯅꯥꯎꯄꯤ ꯂꯨ ꯍꯣꯡꯈꯤꯕꯗꯣ ꯂꯨꯍꯣꯡꯈꯤ ꯍꯥꯏ ꯑꯗꯨꯒ ꯑꯩꯈ꯭ꯋꯥꯏꯅꯤꯅꯅꯦ ꯇꯔꯥ ꯇꯔꯥ ꯁꯥꯟꯅꯔꯕꯅꯦꯕ ꯇꯔꯥꯁꯤꯗ ꯑꯩꯈꯣꯏ ꯁꯣꯏꯕꯕꯨꯗꯤ ꯌꯥꯎꯏ ꯃꯣꯏꯗꯤ ꯍꯧꯖꯤꯛꯀꯤꯗꯤ ꯑꯩꯈꯣꯏ ꯍꯥꯏ ꯗꯤꯁ ꯀꯥꯅꯦꯛ ꯍꯥꯏꯗꯤ ꯐꯣꯟ ꯄꯥꯏꯈꯠꯂꯛ ꯇꯥꯗꯤ ꯀꯩꯅꯣ ꯇꯧꯋꯤꯗꯅ ꯑꯩꯈꯣꯏ ꯃꯃꯥꯡꯗꯗꯤ ꯑꯗꯨꯝ ꯀꯣꯜ ꯆꯠꯍꯟꯗꯕꯁꯨ ꯇꯧꯋꯤꯗꯅ ꯀꯩ ꯃꯥꯡꯗꯕꯗꯣ ꯃꯥꯡꯉꯁꯤꯅ ꯍꯟꯗꯛ ꯀꯣꯜ ꯁꯨꯛꯄꯥꯏ ꯄꯥꯏꯗꯕꯁ ꯁꯨꯝ ꯖꯦꯔꯣ ꯍꯥꯏꯔꯒ ꯒ ꯇꯥꯏꯝꯗꯣ ꯊꯣꯛꯑꯒ ꯑꯗꯨꯝ ꯆꯠꯍꯟꯕꯗꯣ ꯑꯗꯨꯗꯨꯒꯤ ꯈꯔꯗꯤ ꯃꯥꯡꯗꯣꯏꯅꯦꯕ
ꯑꯥ
ꯑꯗꯨꯅ ꯑꯩ ꯈꯪ ꯃꯥꯏꯖꯦ ꯀꯩ ꯍꯥꯏꯗꯣꯏ ꯅꯣꯗꯣ ꯍꯥꯏꯗꯤ ꯑꯩꯈꯣꯏꯅ ꯇꯔꯥꯗꯤ ꯁꯨꯗꯦ ꯄꯣꯜꯂꯦꯗꯅ ꯎꯝ ꯇꯔ ꯇꯔꯥ ꯉꯥꯡꯖꯟꯕꯗꯣ ꯅꯣꯏ ꯅꯣꯏ ꯏꯅꯥꯎꯒꯤ ꯑꯗꯨꯃꯥꯏꯅ
ꯍꯣꯏ ꯍꯣꯏ ꯌꯦꯡꯉꯣ ꯌꯥꯝꯅꯁꯨ ꯏꯆꯦ ꯍꯥꯏꯗꯤ ꯇꯔꯥꯃꯨꯛ ꯀꯩꯅꯣ ꯇꯧꯗ꯭ꯔꯁꯨ ꯑꯗꯨꯝ ꯍꯥꯏꯗꯤ ꯑꯩꯈꯣꯏ ꯇꯧꯔꯁꯨ ꯌꯥꯏꯕ ꯇꯔꯥ ꯄꯨꯔꯥ ꯉꯥꯡꯖꯕꯗꯣ ꯑꯗꯨꯏꯔꯥ ꯍꯪꯗꯦ ꯏꯅꯥꯎꯄꯥꯗꯣ ꯑꯝꯇ ꯃꯥꯅ ꯌꯥꯗꯦꯗ ꯍꯥꯏ ꯂꯩ
ꯌꯥꯗꯦꯗ ꯍꯥꯏ ꯂꯩꯌꯦ
ꯉꯔꯥꯡꯁꯨ ꯈꯔ ꯃꯦꯝꯕꯝ ꯀꯩꯅꯣ ꯇꯧꯋꯦ ꯈꯣꯠꯂꯦ ꯃꯁꯤꯡꯗꯣ ꯏꯔꯝꯗꯦ ꯈꯣꯠꯇꯦ ꯑꯁ ꯈꯪꯗꯦ ꯃꯥ ꯃꯁꯤꯡ ꯇꯦꯟꯖꯜꯂꯛꯑꯦ ꯇ꯭ꯋꯦꯟꯇꯤ ꯐꯣꯔꯗ ꯍꯥꯟꯅ ꯊꯥꯔꯇꯤ ꯑꯣꯏꯔꯝꯕ ꯇ꯭ꯋꯦꯟꯇꯤ ꯐꯣꯔ ꯊꯣꯛꯂꯛꯑꯦ ꯑꯗꯨꯃꯥꯏ ꯍꯥꯏꯔꯛꯄꯅꯦꯕ ꯑꯗꯨꯃꯥꯏꯅ ꯃꯥꯗꯣ ꯔꯤꯐ꯭ꯔꯦꯁ ꯇꯊꯣꯛꯇꯕꯩꯔꯥ ꯀꯩꯅꯣ ꯈꯪꯗꯦ ꯏꯆꯦꯒꯤꯁꯨ ꯑꯗꯨꯝ ꯔꯤꯐ꯭ꯔꯦꯁ ꯇꯧꯊꯣꯛꯑꯣ
ꯔꯤꯐ꯭ꯔꯦꯁ ꯇꯧꯋꯦ ꯃꯣꯏꯗꯤ ꯊꯥꯔꯇꯤ ꯁꯨꯕ ꯃꯥꯜꯂꯦ ꯍꯧꯖꯤꯛ ꯇ꯭ꯋꯦꯟꯇꯤ ꯐꯥꯏꯚ ꯍꯦꯟꯇꯣꯔꯛ ꯑꯦꯕ ꯇ꯭ꯋꯦꯟꯇꯤ ꯐꯥꯏꯚ ꯍꯦꯜꯂꯝꯃꯗ꯭ꯔꯥ ꯈꯪꯗꯦꯅꯦ ꯍꯥꯏꯕꯗꯤ ꯃꯣꯏ ꯃꯥꯅ ꯅꯍꯥꯟ ꯋꯥꯏ ꯀꯨꯟꯊ꯭ꯔꯥꯗꯤ ꯍꯥꯏꯈꯤꯗꯅ ꯀꯨꯟꯊ꯭ꯔꯥ ꯀꯨꯟꯊ꯭ꯔꯥ ꯊꯥꯔꯇꯤ ꯍꯥꯏꯈꯤꯕꯗꯣ ꯍꯧꯖꯤꯛ ꯇ꯭ꯋꯦꯟꯇꯤꯒ ꯐꯣꯔ ꯐꯥꯏꯚꯇꯤ ꯁꯨꯔꯒꯨꯝ ꯇꯧꯕꯅꯦꯕ
ꯎꯝ
ꯑꯗꯨꯗꯨ ꯅ ꯀꯩꯅꯣ ꯇꯧꯔꯝ ꯗꯣꯏ ꯃꯥꯜꯂꯦ ꯑꯩꯒꯤ ꯃꯤꯅꯠ ꯁꯤꯕꯨ ꯀꯌꯥꯝ ꯆꯠꯂꯕ ꯖꯥꯠꯅꯣ ꯈꯪꯗ꯭ꯔꯦꯅꯦ
ꯎꯝ ꯅꯤꯄꯜ ꯆꯠꯂꯦ ꯁꯤꯅ ꯀꯩꯅꯣ ꯇꯧꯕ꯭ꯔꯥ ꯅꯪ ꯍꯟꯗꯛ ꯑꯃꯗꯨꯅꯦ ꯑꯃꯗꯣ ꯌꯥꯎꯗꯣꯏ ꯅꯠꯇ꯭ꯔꯣ
ꯑꯥ ꯑꯗꯨꯗꯣ ꯌꯥꯎꯁꯤꯔꯅ ꯇꯧꯕꯅꯦ
ꯌꯎꯁꯟꯁꯦ
ꯑꯗꯨꯗ ꯈꯪꯗꯦ ꯑꯩꯗꯤ ꯊꯥꯖꯕꯒ ꯒ꯭ꯌꯥꯟ ꯇꯥꯥꯁꯜꯂꯛꯇ꯭ꯔꯕꯗꯣ ꯄꯩꯁꯥꯗꯣ ꯌꯥꯝꯍꯜꯂꯛꯄꯒꯤ
ꯑ ꯑꯗꯨꯝ ꯌꯥꯎꯁꯟꯗꯤ ꯏꯆꯦ ꯍꯥꯏꯗꯤ ꯃꯆꯤꯠ ꯃꯆꯤꯠ ꯃꯆꯤꯠ ꯃꯌꯥꯝ ꯀꯣꯟꯅꯩ ꯍꯥꯏꯕ ꯏꯆꯦ
ꯑꯣ ꯑꯗꯨꯒꯤ ꯍꯥꯏꯔꯗꯤ ꯁꯤ ꯑꯃꯔꯣꯝꯗꯗꯤ ꯐꯩꯌꯦ
ꯍꯥꯏꯗꯤ ꯏꯁꯦ ꯍꯧꯖꯤꯛꯇꯣ ꯑꯩꯈꯣꯏ ꯃꯥ ꯍꯣꯏꯗ ꯗ꯭ꯔꯦꯁ ꯂꯩꯒꯦ ꯄꯩꯁꯥ ꯄꯤꯔꯛꯎ ꯍꯥꯏꯕꯁꯦ ꯀꯩꯁꯨ ꯍꯥꯏꯗ꯭ꯔꯦꯕ ꯈꯪꯉꯕ꯭ꯔꯥ ꯍꯥꯏꯅꯤꯡꯗ꯭ꯔꯦ ꯑꯗꯨꯗꯨꯅ ꯄꯅꯥ ꯁꯤꯁꯤꯅ ꯑꯩꯈꯣꯏꯒꯤ ꯑꯋꯥꯠ ꯑꯞ ꯄꯥ ꯂꯩꯅꯤꯡꯕ ꯈꯣꯠꯄꯗꯣ ꯑꯗꯨꯝ ꯂꯩꯕꯗꯣ ꯈꯔꯒꯗꯤ ꯃꯇꯦꯡ ꯃꯇꯦꯡꯗꯤ ꯑꯣꯏꯅꯩ ꯍꯥꯏꯕ
ꯎꯝ ꯑꯣꯏꯌꯦ ꯁꯤꯅ ꯑꯣꯏꯌꯦ ꯀꯗꯥꯏꯗꯒꯤ ꯑꯃꯔꯣꯝꯗ ꯑꯩꯈꯣꯏꯅ ꯀꯩꯅꯣ ꯇꯧꯗꯦ ꯈꯣꯠꯇꯦ ꯃꯆꯤꯠ ꯃꯆꯤꯠ ꯆꯪꯉꯛꯏ ꯑꯗꯨ ꯇꯧꯏꯒ ꯁꯥꯎꯅꯤꯡ ꯉꯤꯁꯦ ꯃꯆꯤꯠ ꯃꯆꯤꯠ ꯆꯪꯉꯛꯁꯨ ꯑꯃꯁꯨꯡ ꯆꯠꯊꯣꯛꯇꯕꯤꯗ ꯇꯨꯡꯁꯜꯂꯦ ꯌꯥꯝꯗꯤ ꯌꯥꯝꯃꯛꯏꯗꯅ ꯑꯗꯨ ꯑꯗꯨꯒꯤꯗꯤ ꯌꯥꯝ ꯐꯔꯦ ꯑꯗꯨꯒꯤꯗꯤ ꯑꯩꯅ ꯑꯁ ꯁꯤ ꯌꯥꯝ ꯀꯥꯟꯅꯔꯦ ꯂꯩꯇꯕ ꯑꯩꯉꯣꯟꯗꯗꯤ ꯌꯥꯝ ꯗ ꯌꯥꯝꯗ ꯆꯪꯖꯔꯛ ꯑꯁꯨ ꯈꯟꯕꯗꯣ
ꯍꯣꯏ ꯀꯥꯟꯅꯩ ꯏꯆꯦ ꯍꯟꯗꯛꯀꯤ ꯑꯩꯈꯣꯏꯗꯤ ꯑꯁ ꯅꯦ ꯕꯖꯥꯔꯗ ꯑꯃꯨꯛ ꯆꯠ ꯑꯗꯨꯗꯨꯒ ꯃ ꯆꯦ ꯁꯣꯝꯃꯣꯂꯥ ꯑꯈꯣꯏ ꯈꯨꯗꯣꯜ ꯂꯩꯇꯦꯡꯗꯒ ꯑꯃꯨꯛ ꯆꯠ ꯅꯍꯥꯟꯗꯤ ꯑꯩꯅ ꯒꯥꯔꯤ ꯄꯨꯔꯀꯥꯟꯗ ꯁꯣꯝꯃꯣꯂꯥ ꯇꯥ ꯑꯗ ꯏꯆꯦ
ꯏꯃ ꯑꯗꯨ ꯑꯗꯨꯗ ꯆꯦ ꯁꯣꯃꯣꯂꯥꯅ ꯀꯩꯅꯣꯅ ꯍꯥꯏꯒꯨꯝ ꯍꯥꯏ ꯎꯝ ꯎꯝ ꯍꯣꯏ ꯍꯣꯏ ꯑ ꯑ ꯑ ꯃꯣꯏꯗ ꯨꯍꯥꯏ ꯎꯍꯝ ꯎ ꯉꯥ ꯑꯗꯣ ꯑꯗꯨꯒꯤꯗꯨꯅ ꯑꯃꯨꯛ ꯃꯊꯪ ꯑꯃꯗ ꯇꯧꯔꯁꯤ ꯑꯩ ꯑꯝꯇ ꯊꯝꯈꯤꯒꯦ ꯁꯣꯝꯗ ꯂꯣꯏꯁꯤꯟꯈꯤꯒꯦ ꯑꯝꯇ ꯀꯣ ꯎꯝ ꯎꯝ ꯎꯝ ꯊꯝꯃꯦ ꯀꯣ ꯑꯗꯨꯗꯤ
ꯍꯣ ꯍꯣꯏ ꯏꯆꯦ